ꯑ
ꯅꯣꯏ ꯂꯣꯛꯑꯦ
ꯅꯨꯡꯉꯥꯏꯔꯤꯕꯣ
ꯅꯧꯔꯒ ꯂꯩ ꯑꯩꯅ
ꯀꯩ ꯊꯕꯛꯅꯣ ꯅꯪ ꯇꯧꯕꯗꯣ ꯍꯥ
ꯌꯦꯟ ꯃꯊꯤꯁꯦ ꯌꯦꯟ ꯃꯊꯤ ꯍꯣꯟꯕ
ꯑꯣ ꯑꯆꯥ ꯑꯆꯥ
ꯕꯣꯏꯂꯔ ꯃꯥꯇꯤꯗꯣ
ꯍꯣꯏ
ꯍꯤꯡꯒꯣꯜꯗ ꯍꯤꯡꯒꯣꯟꯜꯗ ꯊꯝꯅꯤꯡꯉꯥꯏ
ꯑꯥ
ꯌꯥꯝ ꯐꯕꯅꯦꯕ ꯑꯩꯉꯣꯟꯗ ꯊꯝꯅꯗꯦ
ꯃꯥꯅꯦ
ꯅꯣꯏꯁꯨ ꯂꯧꯒꯦꯔꯥ
ꯑꯦ ꯄꯨꯕ ꯉꯃ
ꯄꯨꯑꯣꯣ ꯀꯔꯥꯏ ꯇꯧꯑꯣꯣ ꯍꯦꯡꯋꯥꯏ ꯌꯨꯝ ꯄꯥꯟꯕ ꯀꯥꯟꯗ ꯋꯥꯒꯅꯤ ꯅꯪ ꯄꯨꯕ ꯉꯝꯗ꯭ꯔꯗꯤ
ꯎꯄꯥꯗꯩ ꯑꯗꯨꯗꯤ ꯇꯧꯔꯅꯤ ꯂꯨꯕꯗꯤ
ꯑꯗꯨꯅꯦ ꯍꯧꯖꯤꯛꯅ ꯄ꯭ꯔꯦꯛꯇꯤꯁ ꯇꯧꯕ ꯍꯧꯈ꯭ꯔꯕ
ꯇꯣꯡꯅꯤꯡꯗꯦ ꯑꯗꯨꯒꯨꯝꯕ ꯁꯦꯁ
ꯁꯗ
ꯐꯪꯈꯤꯗꯧꯅꯦ ꯕ꯭ꯔꯣꯏꯂꯔꯒꯤ ꯅꯠꯇꯕ ꯑꯩꯈꯣꯏꯒꯤ ꯂꯣꯀꯦꯜ ꯌꯦꯡꯉꯗꯣ
ꯎꯝ
ꯇꯧꯕꯅꯦ ꯑꯩ ꯌꯨꯝꯗ ꯃꯃꯥꯒ
ꯎꯝ ꯑ
ꯅꯆꯦ
ꯍ
ꯀꯅꯥ ꯀꯅꯥ ꯂꯩꯕ꯭ꯔꯥ
ꯎꯝ ꯅꯣꯏꯔꯒ
ꯀꯔꯤꯒꯤꯅꯣ
ꯅꯔꯥ ꯅꯣꯔꯥ ꯑꯗꯨꯝ ꯍꯥꯏꯔꯒ ꯂꯩꯈ꯭ꯔꯣ
ꯍꯣꯏ ꯐꯦꯁꯕꯨꯠ ꯇꯧꯅꯤꯡꯉꯥꯏꯁꯨ ꯂꯩꯇꯦ ꯃꯨꯕꯤꯁꯨ ꯌꯦꯡꯅꯤꯡꯗꯦ ꯔꯤꯜꯁꯨ ꯌꯦꯡꯉꯒ ꯂꯩꯔꯤꯅꯦ
ꯑꯩꯉꯣꯟꯗ ꯀꯦꯁꯇꯦꯜꯗ ꯆꯪꯉꯒ ꯃꯨꯚꯤ ꯌꯦꯡꯅ ꯐꯖ ꯐꯖꯕ ꯂꯩꯕꯅꯦ
ꯎꯥ
ꯀꯦꯁꯇꯦꯜ ꯑꯦꯞꯁ ꯑꯃꯅ ꯍꯥꯏꯅ ꯑꯃ ꯂꯩꯕꯅꯦꯕ
ꯊ
ꯑꯁꯤꯗꯤ ꯊꯕꯛ ꯆꯠꯇꯕꯅꯤꯅ ꯅꯨꯡꯉꯥꯏꯔꯦꯀꯣ ꯅꯪꯁꯦ
ꯑꯥ ꯕꯣꯔꯤꯡ ꯆꯨꯔꯝꯂꯣꯏꯗ ꯅꯃꯥꯟꯅꯕꯤꯁꯤꯡꯗꯤ ꯆꯠꯄ꯭ꯔꯥ ꯇꯥꯕ꯭ꯔꯣ ꯍꯂꫭ ꯅꯃꯥꯟꯅꯕꯤꯁꯤꯡꯗꯤ ꯆꯠꯄ꯭ꯔꯣ
ꯑꯃꯗꯤ ꯊꯕꯛ ꯆꯠꯈ꯭ꯔꯦ ꯑꯃꯅ ꯁꯤꯅꯦꯃꯥ ꯌꯦꯡꯕ ꯆꯠꯈ꯭ꯔꯦ
ꯑꯁꯀꯔꯥꯏꯗ
ꯀꯩꯅꯣ ꯍꯣꯏ
ꯎ ꯅꯪꯁꯨ ꯆꯠꯂꯒ ꯆꯠꯂ ꯌꯥꯗ꯭ꯔꯣ
ꯌꯥꯗꯦ
ꯀꯨꯏꯒꯦ ꯃꯥꯗ ꯀꯣꯄꯥꯜꯁꯨꯒ ꯆꯠꯄ꯭ꯔꯥ ꯑꯃꯒ ꯀꯣꯄꯥꯜ ꯀꯣꯄꯥꯜ ꯆꯠꯄ꯭ꯔꯥ ꯒꯄꯥꯜ ꯒꯣꯄꯥꯜ ꯆꯠꯄꯒꯤ ꯑꯣꯏꯔꯝꯒꯅꯤ
ꯇꯥꯕ꯭ꯔꯥ
ꯇꯥꯏꯌꯦ
ꯍꯥꯏ
ꯑ ꯅꯪ ꯅꯪꯒꯤ ꯅꯪꯒꯤ ꯀꯩꯅꯣ ꯅꯨꯡꯉꯥꯏꯇꯕ ꯃꯥꯜꯂꯦ
ꯅꯪꯒꯤꯅꯦ
ꯏꯁ ꯅꯪꯒꯤꯅꯦ
ꯅꯪ ꯑꯩꯒꯤ ꯑꯩꯒꯤ ꯅꯠꯇꯦ ꯑꯗꯨꯣ ꯑꯩꯒꯤꯗꯤ ꯐꯨ ꯂꯩꯔꯤꯕ
ꯑꯩꯗꯤ ꯑꯣꯕꯔꯐ꯭ꯂꯣ ꯂꯩꯌꯦ ꯃꯆꯩ ꯀꯌꯥ ꯃꯆꯩ ꯀꯌꯥ ꯂꯩꯕ꯭ꯔꯥ ꯅꯪꯒꯤꯗꯣ
ꯍ
ꯃꯆꯩ ꯀꯌꯥ ꯂꯩꯕ꯭ꯔꯣ ꯅꯪꯒꯤꯗꯣ
ꯎꯝ ꯃꯉꯥ
ꯑꯩꯒꯤꯅ ꯇꯔꯨꯛ ꯑꯩꯒꯤꯅ ꯃꯉꯥ ꯇꯔꯨꯛ
ꯇꯠ ꯃꯔꯤ ꯐꯥꯎꯅꯦ ꯀꯩꯅꯣ ꯃꯔꯤ ꯍꯣꯏ ꯃꯔꯤ ꯅꯐꯨꯜꯅꯦ
ꯑꯩꯗꯤ ꯑꯣꯕꯔꯐ꯭ꯂꯣꯅꯤ ꯍꯥꯏꯕꯅꯦ ꯉꯁꯥꯏꯅ
ꯑꯗꯨꯗꯤ ꯅꯪꯒꯤ ꯁꯤꯛꯁ ꯖꯤ ꯑꯣꯏꯔꯝꯅꯤꯀꯣ
ꯍ
ꯑꯣ
ꯎꯝ
ꯑ
ꯑꯣꯏ
ꯑꯩꯈꯣꯏ ꯑꯍꯨꯝꯁꯦ ꯂꯩꯃꯤꯟꯅꯕ ꯑꯩꯈꯣꯏ ꯑꯍꯨꯝꯁꯦ
ꯎꯝ
ꯕꯣꯏꯐ꯭ꯔꯦꯟ ꯂꯩꯇꯦ ꯑꯁꯦꯡꯕ ꯑꯁ ꯑꯁꯦꯡꯕꯅꯦ
ꯑꯃꯨꯛ ꯂꯩ ꯍꯥꯏ ꯑꯃꯨꯛ ꯂꯩꯇꯦ ꯍꯥꯏ
ꯂꯩꯇꯦ ꯂꯩꯇꯦ ꯂꯩꯇꯦ ꯑꯩꯈꯣꯏ ꯑꯍꯨꯝ ꯄꯨꯂꯞ ꯂꯩꯇꯦ ꯑꯗꯨꯒꯤꯅꯦ
ꯐꯖꯗꯦꯗ
ꯂꯩꯇꯦ ꯂꯩꯇꯦ ꯂꯩꯇꯦ
ꯊꯥꯖꯕ ꯋꯥꯂꯦ
ꯅꯨꯄꯥꯕꯨꯗꯤ ꯑꯗꯨꯝ ꯌꯦꯡꯉꯦꯀꯣ ꯑꯩꯈꯣꯏꯁꯨ
ꯑ ꯁꯤ
ꯐꯖꯕ ꯂꯩꯔꯤꯗꯤ ꯑꯗꯨ ꯅꯨꯡꯁꯤꯅꯕꯗꯤ ꯂꯩꯇꯦꯕ
ꯑ
ꯑꯩꯈꯣꯏꯅ ꯀꯩꯅꯣ ꯉꯥꯎꯕꯒꯨꯝꯕꯗꯤ ꯂꯩꯌꯦ ꯑꯗꯨ ꯅꯨꯡꯁꯤꯅꯕꯗꯤ ꯂꯩꯇꯦ
ꯀꯅꯥꯅꯣꯅꯦ ꯑꯩ ꯍꯥꯏꯕꯤꯒꯦ
ꯅꯪ ꯀꯃꯥꯏꯅ
ꯍꯤꯟꯁꯇꯣ ꯄꯤꯔꯛꯑꯣ ꯑꯗꯨꯅ
ꯍꯧꯖꯤꯛꯀꯥꯟꯁꯦ ꯃꯣꯏ ꯀꯟꯁꯥꯔꯇ꯭ꯔꯦꯠ ꯇꯧꯕꯅꯦ
ꯎꯝ
ꯈꯪꯕ꯭ꯔꯥ
ꯑꯣ ꯑꯆꯥ ꯑꯆꯥ ꯑ
ꯀꯅꯥ
ꯇꯝꯃꯤ ꯅꯠꯇꯕ
ꯅꯠꯇꯦ ꯅꯠꯇꯦ ꯑꯗꯥꯒꯤꯅꯦ ꯂꯣꯟꯁꯨ ꯃꯅꯥꯗꯦ ꯑꯩꯈꫭꯏꯒ
ꯃꯄꯥꯟꯂꯣꯝꯗꯒꯤ
ꯑꯥꯎ ꯃꯣ ꯄꯜꯂꯝꯝ ꯀꯣꯍꯣꯏ
ꯑꯣꯝ ꯈꯪꯗ꯭ꯔꯦ ꯑꯗꯨ ꯑꯣꯏꯔꯗꯤ
ꯈꯨꯡꯗꯦ
ꯐꯪꯉꯣꯏꯗꯕꯗꯨꯗ ꯇꯧ ꯐꯪꯂꯣꯏꯗꯕꯗꯣ ꯇꯧꯔꯒ ꯀ꯭ꯔꯤ ꯇꯧꯅꯤꯡꯉꯥꯏꯔꯅꯤ ꯑꯗꯣ ꯑꯣ
ꯑꯗꯨꯅ ꯅꯨꯡꯉꯥꯏꯔꯦ ꯀꯅꯥꯅꯣꯁꯤꯕꯣ ꯑꯩ ꯍꯥꯥ
ꯂꯥꯏꯠ ꯁꯔꯆꯤꯡ ꯗꯥꯏꯅꯣꯁꯣꯔꯁ ꯏꯟ ꯗꯤꯁ ꯏꯔꯥ
ꯑꯩꯈꯣꯏꯗꯤ ꯅꯦꯔ ꯁꯣꯔꯁ ꯂꯩꯌꯦ
ꯁꯤꯁ ꯅꯣꯔꯥꯗ ꯑꯃꯨꯛ ꯑꯣꯏꯒꯗ꯭ꯔꯥ
ꯅꯠꯇꯦ ꯑꯃ ꯂꯩ ꯌꯨꯝꯗ ꯑꯩꯈꯣꯏꯒꯤ ꯗꯥꯏꯅꯦꯁꯣꯔꯗꯣ ꯄ꯭ꯔꯦꯒꯅꯦꯟ ꯑꯣꯏꯔꯒ ꯂꯩꯕꯅꯦ ꯅꯪꯒꯤꯁꯨ ꯄꯤꯎꯔꯥ ꯅꯪ ꯄꯥꯝꯕ꯭ꯔꯥ
ꯑꯁ ꯀꯩꯅꯣ ꯍꯥꯏꯗꯤꯗ ꯗꯥꯏꯅꯣꯁꯣꯔꯁꯨ ꯄꯥꯝꯗꯦꯗ ꯍꯥꯏꯗꯤ
ꯄꯝꯗꯦ
ꯎꯝ
ꯀꯔꯤ ꯄꯥꯝꯕ ꯑꯗꯨꯗꯤ
ꯗ꯭ꯔꯒꯣꯟ ꯐꯥꯎꯅꯤ ꯍꯣꯏ ꯑꯗꯣ ꯂꯣꯏ ꯑꯗꯨꯒ ꯎ ꯀꯦꯒꯤ ꯃꯌꯨꯝꯗꯨꯣ ꯂꯣꯏꯅ ꯃꯩ ꯊꯥꯍꯟꯒꯦꯕ
ꯍꯣꯏ
ꯑꯩꯅ ꯇꯣꯡꯡꯂꯒꯀꯣ ꯏꯟꯁꯇ꯭ꯔꯛꯁꯟ ꯄꯤꯒꯗꯕ ꯄꯥꯏ ꯄꯥꯏꯔꯒ ꯆꯠꯀꯗꯧꯕꯅꯦ
ꯗꯔꯒꯣꯟꯕꯤ ꯂꯩꯇꯦ ꯏꯃꯥꯟꯕꯤꯒꯤ ꯌꯨꯝꯗꯗꯤ ꯑꯍꯨꯝꯕꯥ ꯃꯔꯤꯗ ꯂꯩꯕꯅꯦ ꯑꯩ ꯍꯥꯏꯕꯤꯒꯦꯀꯣ ꯅꯪꯒꯤ ꯍꯥꯏ ꯦꯕꯤꯒꯔ
ꯅꯪꯒꯤ ꯅꯪꯒꯤ ꯍꯨꯏꯗꯨꯣ ꯀꯗꯥꯏꯗꯒꯤ ꯂꯧꯕ꯭ꯔꯥꯅ
ꯎꯝ ꯁꯤ ꯑꯃ ꯀꯩꯅꯣꯅ ꯄꯤꯕꯅꯦ ꯒꯤꯐ ꯄꯤꯕꯅꯦ ꯒꯤꯐ ꯅꯠꯇꯦ ꯀꯔꯤ ꯍꯥꯏꯁꯤꯔꯥ ꯃꯣꯏ ꯗꯥꯎꯟ ꯐ꯭ꯂꯣꯔꯒꯤ ꯅꯨꯄꯥ ꯑꯃꯅꯀꯣ
ꯎꯝ
ꯄꯤꯕꯅꯦꯕ
ꯑꯣꯝ ꯕ꯭ꯔꯤꯠꯂꯥ ꯅꯠꯇ꯭ꯔꯒ ꯂꯣꯀꯜꯂꯥ
ꯕꯤꯠꯅꯤ
ꯀꯔꯝꯕ ꯍꯁꯀꯤ
ꯉꯥꯏꯈꫭꯀꫭ
ꯎꯝ
ꯌꯥꯝꯅꯨꯡꯁꯤꯌꯦ
ꯀꯔꯤꯅꯣ
ꯇꯨꯝꯈ꯭ꯔꯦ ꯄꯝꯃ ꯀꯟꯗꯥ ꯇꯨꯝꯈ꯭ꯔꯦ ꯅꯣ ꯅꫭ
ꯑꯁ
ꯕ꯭ꯔꯤꯠꯅꯦ ꯄꯣꯀꯦꯗꯣꯛꯅꯦ
ꯄꯝꯗꯦ ꯑꯗꯨꯗꯤ
ꯄꯥꯝꯗꯦ
ꯎꯝ
ꯑꯩꯗꯤ ꯍꯨꯏ ꯃꯆꯥ ꯄꯥꯝꯃꯦ
ꯑꯩꯈꯣꯏ ꯌꯨꯝꯗ ꯍꯥꯟꯅ ꯍꯨꯏ ꯈ꯭ꯔ ꯄꯤꯛꯑꯒꯥ ꯃꯁꯝ ꯁꯥꯡꯕꯥ ꯖꯥꯠꯇꫭ
ꯍꯥꯏ ꯍꯣꯏ
ꯂꯩꯔꯝꯕꯅꯦ ꯕ꯭ꯔꯥꯎꯟ ꯀꯂꯔꯕꯨ ꯑꯃ
ꯍꯣꯏ
ꯑꯗꯨꯒꯨꯝꯕ ꯑꯃ ꯂꯩꯔꯝꯕꯅꯦ ꯑꯗꯣ ꯁꯤꯈꯔꯦꯗ
ꯀꯄ꯭ꯔꯦ ꯍꯦꯛ ꯑꯗꯨꯗꯤ ꯑꯩꯅ
ꯅꯥꯕꯒꯤꯔ ꯀꯃꯥꯏꯅꯔꯣ ꯃꯤꯅ ꯂꯧꯕꯒꯤꯔꯥ
ꯑꯃꯗꯤ ꯃꯤꯅ ꯂꯧꯔꯦꯗ ꯑꯃꯗꯤ ꯁꯤꯕ
ꯑꯣ
ꯍꯥꯏꯕꯗꯤ ꯑꯩꯈꯣꯏꯅ ꯂꯣꯟ ꯇꯝꯕ ꯀꯥꯟꯗꯀꯣ ꯌꯥꯝꯅ ꯊꯨꯅ ꯊꯨꯅ ꯈꯪꯕꯗꯣ
ꯎꯝ ꯎꯝ
ꯍꯨꯏ ꯂꯣꯏꯕ ꯌꯥꯗ꯭ꯔꯦꯗ ꯑꯩꯈꯣꯏ ꯍꯟꯗꯛꯀꯥꯟꯁꯦ ꯆꯥꯅꯗ꯭ꯔꯦꯕ ꯑꯩꯈꯣꯏ ꯂꯣꯏꯕꯗꯣ
ꯎꯝ
ꯍꯨꯏ ꯆꯥꯃꯟꯕꯒꯤꯔ ꯈꯪꯗ꯭ꯔꯦ
ꯂꯩꯁꯤꯗꯤ ꯑꯗꯨꯅ ꯌꯥꯔꯦ
ꯐꯔꯦ ꯑꯗꯨꯗꯤ ꯅꯪꯒꯤ ꯍꯨꯏꯗꯣ ꯑꯩꯉꯣꯟꯗ ꯄꯤꯔꯛꯎꯀꯣ ꯑꯗꯨꯒ ꯅꯪ ꯑꯩꯕꯨ ꯑꯩꯒꯤ ꯕꯣꯏꯂꯔꯗꯣ ꯅꯪꯒ
ꯅꯪ ꯄꯣꯀꯦꯠꯗꫭꯛ ꯄꯥꯝꯗꯦ ꯍꯥꯏꯕ ꯅꯠꯇ꯭ꯔꯣ
ꯑꯇꯩ ꯑꯇꯩꯗꯤ ꯑꯇꯩꯗꯤ ꯄꯥꯝꯃꯦ ꯑꯗꯨꯗꯤ ꯅꯪꯒꯤ ꯒꯤꯐ ꯑꯣꯏꯅ ꯆꯤꯛꯀꯟ ꯑꯃ ꯄꯤꯔꯤꯒꯦ ꯅꯪꯒ ꯇꯨꯝꯃꯤꯟꯅꯧꯀꯣ ꯑꯗꯨꯗꯤ
ꯍꯣꯏ ꯌꯥꯏ
ꯄꯦꯠꯀꯤ ꯄꯦꯠꯀꯤ ꯑꯣꯏꯅ
ꯍꯣꯏ ꯍꯣꯏ ꯌꯥꯏ꯫
ꯃꯊꯤ ꯐꯥꯏꯗꯔꯗꯤ ꯐꯖꯒꯅꯤ꯫
ꯐꯖꯅ ꯁꯦꯡꯗꯣꯛꯈꯤꯒꯦ ꯀꯩꯁꯨ ꯀꯥꯏꯗꯦ ꯑꯩꯉꯣꯟꯗꯗꯤ꯫
ꯍꯣꯏꯅꯦ꯫ ꯉꯁꯤꯗꯣ ꯃꯊꯛꯇ ꯀꯩꯅꯣꯗ ꯂꯧꯗ ꯌꯦꯟ ꯃꯊꯤꯗꯣ꯫
ꯍꯥꯥ꯫
ꯍꫭꯟꯒꯠꯇ ꯍꫭꯟꯒꯠꯀꯦ ꯇꯧꯕꯅꯦ ꯑꯗꯣ ꯒꯥꯔꯤꯗꯣ ꯂꯝꯕꯤꯗ ꯄꯨꯠ ꯌꯥꯗ꯭ꯔꯦ꯫ ꯑꯈꯣꯏꯒꯤ ꯒꯥꯔꯤꯗꯤ ꯍꯣꯟꯕ ꯌꯥꯗꯦꯗ ꯃꯤꯒꯤ ꯒꯥꯔꯤ ꯋꯥꯏꯕꯅꯦꯕ꯫
ꯑꫭ꯫
ꯕꯦꯒꯛꯇꫭ ꯌꯥꯡꯈꯩ ꯗ꯭ꯋꯥꯏꯅꯦꯕ ꯂꯩꯕꯗꯣ꯫
ꯑꫭ꯫ ꯎ ꯅꯣꯏꯗ ꯀꯩꯅꯣ ꯅꯪꯒꯤ ꯁꯔꯅꯦꯝ ꯆꯞ ꯃꯥꯟꯅꯕ ꯃꯌꯥꯝ ꯂꯩꯀꯣ꯫
ꯍꯣꯏ꯫
ꯅꯣꯏꯔꯣꯝꯗ ꯌꯥꯝꯃꯦꯀꯣ꯫
ꯑꯩꯈꯣꯏ ꯈꯨꯟꯗꯗꯤ ꯃꯦꯖꯣꯔꯤꯇꯤꯗꯤ ꯑꯗꯣ ꯑꯩꯒꯤ ꯁꯥꯔꯅꯦꯝ ꯈꯛꯇꯅꯦ꯫
ꯑꯍꯣꯏ ꯃꯥꯅꯦ꯫
ꯑꯃꯅ ꯄꯤ ꯍꯩꯆ ꯑꯣꯏꯕ ꯑꯃꯅ
ꯄꯤ ꯍꯩꯆ ꯑꯦ ꯑꯣ꯫
ꯃꯤꯛ ꯍꯣꯏ꯫
ꯑꯆꯥ ꯑꯆꯥ꯫
ꯑꯗꯨꯒꯥ ꯀꯦꯅꯥ ꯑꯃꯥ꯫
ꯍꯣꯏ꯫
ꯑꯗꯨꯒ ꯖꯤ ꯑꯣ ꯑꯦꯟꯅ ꯑꯅꯤ꯫
ꯍꫭꯏ꯫
ꯅꯪꯗꯤ ꯖꯤ ꯑꯣ ꯑꯦꯜꯅꯤꯅ ꯖꯤꯌꯣ ꯑꯦꯟꯒ ꯃꯅꯩꯕ꯫ ꯑꯣ ꯫ ꯑꯗꯨ ꯑꯗꫭ ꯑꯅꯤ ꯂꯩꯌꯦ꯫
ꯆꯞ ꯃꯅꯥꯏ ꯍꯥ꯫
ꯑꯅꯤ ꯑꯅꯤ ꯂꯩꯌꯦ ꯑꯗꯣ꯫ ꯅꯪꯒꯤꯎꯒ ꯅꯪ ꯅꯪꯒꯤꯗꯨꯒ ꯃꯥꯅꯕꯗꯣ꯫
ꯍꯣꯏ꯫
ꯑꯇꫭ ꯑꯇꯣꯞꯄꯗꯤ ꯂꯩꯇꯦ ꯖꯤꯒꯨꯝꯕꯗꯤ ꯂꯩꯇꯦ ꯑꯥꯔꯒꯨꯝꯕ ꯂꯩ